ꯂꯥꯞꯅꯥ ꯕꯩꯅꯦ ꯍꯕ ꯑꯩ ꯑꯃ ꯍꯥꯏ ꯍꯥꯥ
ꯐꯖꯅ ꯇꯥꯔꯦꯕ
ꯑꯣ ꯑꯩ ꯑꯝꯃ ꯍꯥꯏꯕꯤꯌꯦ ꯉꯔꯥꯡ ꯅꯍꯥꯟ ꯅꯍꯥꯟ ꯑꯩꯈꯣꯏ ꯄ꯭ꯔꯦꯛꯇꯤꯀꯦꯜ ꯑꯦꯛꯖꯥꯝ ꯇꯧꯋꯦꯕꯀꯣ
ꯎꯝ
ꯑꯗꯨꯗ ꯑꯩꯖꯦ ꯄ꯭ꯔꯦꯛꯇꯤꯀꯦꯜ ꯅꯨꯃꯤꯠꯀꯤꯗꯧꯕ꯭ꯔꯥ ꯅꯨꯡ ꯗꯥꯡꯗ ꯑꯗꯨꯝ ꯈꯨꯗꯛꯇ ꯏꯌꯦꯕ ꯑꯗꯨꯒ ꯅꯨꯡꯉꯥꯜꯔꯀꯥꯟꯗ ꯄꯤꯕ ꯆꯦꯗꯣ ꯄꯤꯕ ꯀꯥꯟꯗꯅꯦ ꯈꯪꯕꯔ ꯃꯤꯡ ꯏꯔꯝꯗ꯭ꯔꯕ ꯑꯗꯒꯤ ꯀꯩꯅꯣꯖꯨ ꯏꯔꯝꯗ꯭ꯔꯕ ꯏꯟꯗꯦꯛꯁꯨ ꯏꯔꯝꯗꯔꯕꯀꯣ
ꯎꯝ
ꯑꯣꯖꯥ ꯅꯨꯄꯤꯒꯤꯅꯦꯕ ꯑꯣꯖꯥ ꯅꯨꯄꯤꯒꯤ ꯆꯪꯉꯗꯤ ꯑꯣꯖꯥ ꯅꯨꯄꯤ ꯄꯤꯁꯤꯟꯅ ꯑꯣꯏꯔꯗꯤ ꯀꯩꯅꯣ ꯇꯧ ꯆꯩꯗꯣꯏꯅꯦꯕꯀꯣ
ꯎꯝ
ꯑꯣꯖꯥ ꯅꯨꯄꯥ ꯑꯁꯤ ꯑꯣꯖꯥ ꯅꯨꯄꯥꯁꯤ ꯑꯗꯨꯝ ꯑꯩꯉꯣꯟꯗ ꯑꯗꯨꯝ ꯍꯥꯏꯗꯤ ꯋꯥꯔꯤꯁꯥꯟꯅꯕ ꯈꯣꯠꯄ ꯅꯨꯉꯥꯏꯕꯗꯣ
ꯎꯝ ꯎꯝ
ꯑꯗꯨꯒꯅꯦ ꯃꯥꯅ ꯈꯣꯠꯇꯤ ꯈꯣꯠꯇꯕꯤꯗ ꯃꯥꯅ ꯈꯣꯠꯄ ꯆꯠꯂꯦ ꯑꯩ ꯃꯤꯡꯖꯨ ꯏꯍꯧꯗ꯭ꯔꯕ ꯑꯩ ꯆꯦꯗ ꯀꯠꯊꯔ ꯑꯩ ꯗꯨ ꯃꯤꯡ ꯏꯗ꯭ꯔꯦ ꯍꯥꯏ ꯏ ꯈꯜꯂꯦꯕꯀꯣ ꯑꯗꯨꯒ ꯉꯥꯍꯥꯛꯒ ꯂꯩꯔꯒ ꯑꯃꯨꯛ ꯖꯪꯉꯦ ꯑꯩ ꯖꯦ ꯏꯟꯇꯦꯛꯁ ꯏꯝꯔꯝꯗꯔ꯭ꯦꯅ ꯑꯗꯨꯒ ꯁꯥꯔ ꯑꯩ ꯗꯣ ꯏꯟꯗꯦꯛꯁ ꯏꯔꯝꯗꯔꯦ ꯀꯃꯥꯏ ꯇꯧꯗꯨꯅꯣ ꯍꯥꯏ ꯃꯥꯅ ꯑꯣ ꯀꯩꯝ ꯀꯥꯏꯗꯦ ꯀꯩꯝ ꯀꯥꯏꯗꯦ ꯃꯊꯪꯗꯤ ꯇꯧꯔꯣ ꯀꯥꯏꯅ ꯌꯥꯝ ꯂꯦꯝꯅ
ꯏꯁ ꯌꯥꯝ ꯐꯩꯅꯦ ꯉꯔꯥꯡ ꯌꯥꯗ꯭ꯔꯦ ꯑꯗꯨ ꯀꯩ ꯍꯥꯏꯒꯦ ꯑꯗꯨ ꯀꯩꯗꯧꯔꯕ
ꯑꯗꯨꯒ ꯍꯥꯏꯗꯤ ꯅꯍꯥꯟꯉꯩ ꯆꯩꯕꯗꯨꯗ ꯆꯩꯗꯣꯏ ꯃꯥꯜꯂꯒ ꯉꯁꯤꯗꯤ ꯀꯤꯔꯛꯄꯗꯨꯗ ꯉꯛꯑꯦꯈꯪꯔꯥ ꯑꯗꯨꯒ ꯑꯗꯨꯒ ꯑꯥ ꯉꯥꯏꯍꯥꯛ ꯂꯩꯔꯒ ꯑꯣꯖꯥ ꯅꯨꯄꯤ ꯃꯁꯥꯒꯤ ꯁꯞꯖꯦꯛꯀꯤ ꯑꯣꯖꯥ ꯅꯨꯄꯤꯗ ꯂꯥꯛꯑꯒꯅꯦ ꯑꯩꯗꯤ ꯄꯥꯈꯠꯂꯕ ꯑꯦꯠꯖꯦꯛ ꯏꯗꯔ꯭ꯗꯤ ꯆꯩꯔꯅꯦꯅ ꯈꯪꯕ꯭ꯔꯥ
ꯎꯝ ꯎꯝ
ꯑꯗꯨꯒ ꯏꯗꯤ ꯏꯗꯔ꯭ꯦ ꯗꯨꯒꯥ ꯃꯥꯅ ꯆꯦꯛ ꯄꯨ ꯇꯧꯗꯔ꯭ꯦꯕ ꯑꯗꯒꯤ ꯀꯣꯏꯁꯟ ꯀꯩꯀꯥ ꯍꯪꯕꯁꯨ ꯍꯪꯗꯤ ꯍꯪꯗ꯭ꯔꯦ ꯗꯥꯎ ꯌꯥꯏꯅꯦ ꯍꯥꯏꯕ ꯍꯟꯗꯛꯇꯤꯅꯦ ꯗꯥꯎ ꯈꯔ ꯑꯗꯨꯝ ꯌꯥꯏꯉꯣ ꯍꯥꯏꯗꯤ ꯍꯥꯏꯕꯗꯤ ꯌꯥꯗꯦ ꯑꯗꯨꯑꯣꯏꯁꯨ ꯆꯦꯞꯇꯔ ꯌꯨꯅꯤꯠꯁꯤꯡꯁꯦ ꯍꯥꯟꯅ ꯄꯥꯊꯣꯛꯇꯦꯕ ꯂꯥꯏꯔꯤꯛꯁꯦ ꯍꯟꯇꯛꯇꯤ ꯄꯩꯈꯥ ꯊꯥꯖꯗꯕ ꯄꯥꯏꯌꯨ ꯀꯩꯗꯧꯔꯝꯅꯣ ꯈꯪꯗꯦ
ꯎꯝ
ꯑꯗꯨꯒ ꯌꯨꯅꯤꯠꯁꯤꯡꯁꯦ ꯃꯔꯤ ꯃꯔꯤꯅꯦꯕ ꯁꯞꯖꯦꯛ ꯑꯃꯗ ꯑꯗ ꯑꯅꯤꯅꯤ ꯊꯛꯄ ꯆꯠꯂꯦ ꯑꯗꯨꯒꯅꯦ ꯑꯇꯣꯞꯄ ꯑꯅꯤꯒ ꯄꯥꯗꯕꯗꯤ ꯑꯃꯨꯛ ꯍꯪꯉꯛꯑꯣꯏ ꯍꯥꯏꯕ ꯑꯅꯤꯖꯦ ꯍꯪꯉꯛꯇꯣꯏꯕ
ꯑꯗꯨ ꯑꯗꯨꯝ ꯅꯨꯡꯉꯥꯏꯕ꯭ꯔꯕ ꯍꯟꯗꯛꯀꯤ ꯄꯩꯈꯥꯗꯣ
ꯅꯨꯡꯉꯥꯏꯌꯦ ꯑꯗꯨꯅꯦ ꯍꯥꯏꯁꯦ ꯍꯥꯏꯗꯤ ꯑꯅꯤꯈꯛ ꯑꯄꯥꯕ ꯑꯗꯨꯗꯒꯤ ꯑꯗꯨꯝ ꯗꯥꯏꯔꯦꯛ ꯑꯣꯏꯅ ꯍꯪꯉꯒ ꯂꯩꯔ ꯂꯩꯕꯗꯣ
ꯑꯥ
ꯑꯗꯨꯅ ꯅꯨꯡꯉꯥꯏꯌꯦꯕ ꯍꯥꯏꯗꯤ ꯑꯅꯤꯗꯣ ꯑꯄꯥꯕꯗꯨꯗ ꯂꯣꯏꯅ ꯈꯪꯉꯕꯅꯤꯅ ꯑꯄꯥꯕꯗꯩ ꯍꯪꯉꯛꯄꯅꯤꯅ ꯑꯄꯥꯗꯕꯩ ꯁꯨꯡꯍꯛ ꯍꯪꯉꯛꯇ꯭ꯔꯦꯅ ꯑꯗꯅ ꯅꯨꯡꯉꯥꯏꯒꯤ ꯅꯪ ꯍꯧꯖꯤꯀꯤꯗꯣ ꯃꯩꯇꯩ ꯃꯌꯦꯛ ꯍꯥ
ꯑꯇꯩꯗꯤ
ꯈꯪꯗ꯭꯭ꯔꯦ
ꯑꯇꯣꯞꯄ ꯅꯨꯃꯤꯠ ꯑꯇꯣꯞꯄ ꯅꯨꯃꯤꯠ
ꯑꯗꯨꯝ ꯆꯞ ꯃꯥꯟꯅꯩ ꯃꯇꯝꯗꯣ ꯂꯣꯏ ꯅꯨꯡꯉꯥꯏ ꯑꯗꯨꯝ ꯅꯨꯡꯉꯥꯏ ꯍꯟꯗꯛ ꯑꯍꯨꯝꯃꯨꯛ ꯊꯣꯛꯈ꯭ꯔꯦꯕ ꯁꯕꯖꯦꯛ ꯑꯗꯨ ꯑꯍꯨꯝꯃ ꯑꯗꯨꯝ ꯅꯨꯡꯉꯥꯏ ꯍꯥꯏꯗꯤ ꯑꯗꯨꯝ ꯂꯥꯏꯕꯗꯨ ꯑꯣꯏꯌꯦꯕ ꯑꯗꯨ ꯑ ꯀꯩꯅꯣ ꯇꯧꯋꯦ ꯑꯥ ꯁꯕꯖꯦꯛ ꯑꯃꯗꯤꯅꯦ
ꯎꯝ
ꯁꯟ ꯑꯅꯤ ꯃꯥꯔꯛ ꯀꯟꯒꯤ
ꯎꯝ
ꯑꯦꯛꯁꯇ꯭ꯔꯥ ꯍꯥꯏꯗꯤ ꯑꯩꯈꯣꯏꯒꯤꯗ ꯌꯥꯎꯗꯕ ꯍꯡꯖꯜꯂꯛꯄ ꯑꯗꯨꯒꯤ ꯉꯔꯥꯡ ꯗ ꯆꯦꯜꯂꯤꯕ ꯆꯦꯗꯣ ꯍꯥꯏꯗꯤ ꯁꯨꯃꯥꯏꯅ ꯇꯧꯔꯒ ꯃꯥꯔꯛꯇꯣ ꯌꯦꯡꯕꯤꯌꯣ ꯍꯥꯄꯤꯌꯣ ꯈꯣꯠꯄꯤꯌꯣ ꯑꯗ ꯃꯥꯅ ꯍꯥꯞ,, ꯄꯛꯀꯅꯤ ꯍꯥꯏꯕ ꯑꯗꯨ ꯆꯦ ꯑꯦꯄꯂꯤꯀꯦꯁꯟ ꯊꯥꯔꯦ ꯎꯝ ꯑꯗꯣ ꯗꯦꯠ ꯊꯥꯔꯇꯤꯟꯗ ꯑꯃ ꯂꯩꯔꯤ ꯑꯗꯨꯒ ꯑꯗ ꯁꯦꯚꯦꯟꯇꯤꯟꯗ ꯑꯃ ꯂꯩꯔꯤ ꯁꯚꯦꯟꯇꯤꯟꯗ ꯍꯦꯛ ꯂꯣꯏꯕꯒ ꯅꯨꯡꯊꯤꯟꯗ ꯑꯗꯨꯝ ꯊꯣꯛꯂꯛꯑꯗꯕꯅꯦ ꯇꯔꯥ ꯇꯔꯦꯠ ꯍꯦꯛ ꯂꯣꯏꯕꯒ ꯊꯣꯛꯂꯛꯑꯅꯤ ꯅꯨꯡꯗꯥꯡꯗꯨꯗ ꯑꯗꯨꯒ ꯃꯥꯏꯕꯝꯗ ꯂꯩꯔꯅꯤ ꯑꯗꯨꯒꯅꯤ ꯇꯔꯥ ꯅꯤꯄꯥꯟꯗ ꯄꯨꯡ ꯃꯉꯥꯗ ꯄꯥꯏꯔꯛꯑꯅꯤ ꯑꯗꯨꯒ ꯄꯨꯡ ꯑꯃꯗ ꯌꯧꯔꯅꯤ ꯍꯥꯥ
ꯉꯜꯂꯦ
ꯑꯧ ꯍꯟꯗꯛꯇꯤ ꯊꯦꯡꯉꯦ ꯃꯃꯥꯡꯒꯤꯗꯤꯀꯣ ꯄꯨꯡ ꯃꯔꯤꯗꯒꯤ ꯄꯥꯏꯌꯦꯕ
ꯎꯝ
ꯑꯗꯨꯒꯤ ꯍꯟꯗꯛꯇꯤ
ꯑꯗꯨꯒ ꯑ ꯀꯩꯅꯣ ꯁꯣꯍꯣꯔꯗ ꯀꯌꯥ ꯄꯨꯡ ꯀꯌꯥ ꯂꯩꯗꯣꯏꯅꯣ
ꯀꯨꯏꯔꯅꯤꯌꯦ ꯎꯝ ꯄꯨꯡ ꯇꯔꯦꯠ ꯃꯈꯥꯏ ꯅꯨꯡꯊꯤꯟꯒꯤ ꯋꯥꯏꯔꯝꯗꯣ ꯑꯗꯨꯋꯥꯏ ꯊꯣꯛꯂꯛꯑꯅꯤ ꯑꯗꯨꯗꯩꯅ ꯄꯨꯡ ꯃꯉꯥ ꯐꯥꯎꯕ ꯕ ꯑꯗꯨꯝ ꯃꯅꯨꯡꯗ ꯄꯥꯏꯐꯝꯗꯨ ꯑꯗꯨꯝ ꯂꯩꯗꯣ ꯐꯝꯃ ꯂꯩ ꯗꯣꯏꯕ ꯑꯗꯨ ꯆꯪꯍꯜꯂꯒ ꯑꯃꯨꯛ ꯗꯥꯎ ꯌꯥꯗꯣꯏꯅꯦꯕ ꯆꯪꯍꯗꯣꯏꯗꯤ ꯗꯥꯎ ꯌꯥꯗꯣꯏꯅ
ꯑꯥ ꯀꯨꯏꯍꯦ
ꯎꯝ ꯀꯨꯏ ꯃꯃꯥꯡ ꯑꯩꯈꯣꯏꯅ ꯆꯠꯈꯤꯕꯗꯨꯗꯤ ꯃꯊꯛ ꯃꯈꯥ ꯂꯩꯌꯦꯦꯕꯀꯣ ꯃꯊꯛ ꯇꯒꯤ ꯂꯥꯛ ꯑꯒꯗꯤ ꯆꯪꯍꯜꯂꯦꯕ ꯑꯗꯨꯝ ꯍꯥꯏꯗꯤ ꯑꯩꯈꯣꯏꯗꯣ ꯁꯥꯇ꯭ꯔ ꯑꯣꯏꯕꯅꯤꯅ ꯆꯪꯍꯜꯂꯦꯕ ꯑꯗꯨꯒ ꯏꯃꯥꯟꯅꯕꯤ ꯃꯣꯏ ꯆꯠꯈꯤꯕ ꯀꯥꯟꯗ ꯃꯈꯥꯗꯩ ꯊꯧꯖꯤꯜꯂꯦ ꯍꯥꯏꯕ ꯃꯈꯥꯗꯗꯤ ꯑꯗꯨꯝ
ꯑꯣ ꯑꯣ ꯃꯊꯛꯗ ꯊꯧꯖꯤꯟꯁꯦ
ꯈꯪꯗꯦ ꯗ꯭ꯔꯥꯏꯚꯔꯅꯣ ꯀꯔꯝ ꯀꯥꯟ ꯇꯧ ꯑꯗꯒꯤ ꯁꯤꯗꯒꯤ ꯗ꯭ꯔꯥꯏꯚꯔ ꯅ ꯀꯣꯁꯤꯁꯤꯅꯦ ꯃꯤꯅꯦꯈꯣꯏ ꯀꯟꯇꯧꯅꯦ ꯂꯝꯕꯤꯗꯨ ꯈꯨꯗꯣꯡ ꯆꯥꯗꯕꯒꯤ ꯌꯥꯝ ꯁꯪꯗ ꯊꯣꯛꯣ ꯑꯗꯨ ꯑꯣꯏꯌꯦꯕ ꯍꯟꯗꯛ ꯆꯠꯂꯨꯕꯗ ꯎꯄꯥꯎ ꯐꯪꯗꯅ ꯄꯦꯔꯥ ꯌꯥꯝ ꯀꯥꯕꯊꯣꯛꯑꯏ ꯁꯤ ꯂꯝꯗꯥꯥꯡꯁꯗ ꯌꯥꯝ
ꯑꯥ ꯎ ꯎꯝ ꯎꯝ ꯎꯝ ꯎꯝ ꯅꯣꯏ ꯃꯤ ꯀꯌꯥꯅꯣ ꯇꯣꯉ ꯇꯁꯤꯅ
ꯑꯅꯤ
ꯅꯦ ꯟꯗ
ꯎꯝ ꯑꯩꯈꯣꯏꯗꯣ ꯃꯤ ꯑꯍꯨꯝ ꯃꯉꯥꯃꯨꯛ ꯐꯁꯦ ꯍꯥꯏꯕꯅꯦꯕ ꯑꯗ ꯃꯣꯣꯏ ꯇꯤꯀꯦꯠ ꯀꯛꯇꯕ ꯃꯣꯏꯅ ꯑꯃꯨꯛ ꯄ꯭ꯔꯤꯁꯦꯗꯨꯜ ꯇꯧꯕꯗ ꯑꯔꯤ ꯀ ꯑ ꯑꯗꯨ ꯇꯣ ꯑꯣꯣꯈ ꯗꯤ ꯀꯣꯟꯅ ꯇꯧꯒꯦ ꯑꯦꯛꯖꯥꯝꯗꯧ ꯌꯩꯊꯣꯔꯛꯗꯤꯅ ꯑꯗꯨꯒꯤ ꯀꯛꯊꯠꯄꯗ ꯅꯁꯤ ꯀ ꯀꯥꯟꯗ ꯇꯔꯥꯉꯍꯦꯂꯕ ꯄꯩꯁꯥꯗꯣ ꯑꯗꯨꯒꯤ ꯌꯥꯔꯣꯏ ꯇ ꯀꯨꯟꯅꯤꯊꯣꯏꯗꯣꯏ ꯊꯣꯛꯂꯛꯑꯒꯦ
ꯑꯣ ꯊꯦꯡꯊꯍꯧꯔꯦꯕ ꯎꯝ
ꯑꯗꯨꯒꯦ ꯑꯗꯨꯗ ꯍꯣꯡꯉꯦꯅ
ꯑꯥ
ꯃꯗꯤ ꯑꯩꯈꯣꯏ ꯄꯨꯂꯞ ꯄꯁꯦ ꯇꯧꯕꯅꯦꯕ ꯑꯩꯈꯣꯏ ꯏꯃꯥꯟꯅꯕꯤ ꯍꯣꯏ ꯇꯥꯡ ꯀ ꯃꯉꯥꯗ ꯇꯥꯡ ꯃꯉꯥꯁꯦ ꯍꯟꯗꯛꯀꯤ
ꯑꯥ
ꯖꯨꯟꯖꯨ ꯀꯥꯏꯕꯅꯤ
ꯈꯪꯗꯦ ꯌꯥꯔꯦ
ꯑꯗꯨꯗ ꯀꯛꯄꯅꯦꯕ ꯑꯗꯣ ꯄꯩꯈꯥꯗꯣ ꯌꯩꯊꯣꯛ ꯈꯕꯅꯤꯅ ꯃ ꯇ ꯑꯪꯀꯨꯟ ꯇ ꯇꯧ ꯑꯦꯕ ꯍꯟꯗꯛꯀꯤ ꯍꯟꯗꯛ ꯊꯥꯖꯒꯦ ꯑꯗꯨꯒꯤ ꯊꯣꯛꯑꯔꯣꯏ ꯌꯦꯌꯦ ꯍꯣꯏ ꯍꯥꯏꯗꯤ ꯃꯊꯪ ꯃꯊꯪ ꯊꯥꯗꯒꯤ ꯍꯧꯗꯣꯏꯅꯦꯕ ꯁꯦꯁꯟꯗꯣ
ꯑꯣ
ꯊꯥ ꯑꯝꯇ ꯉꯥꯏꯔꯦꯅ ꯑꯗꯣ ꯑꯩꯗꯤ ꯊꯣꯛꯑꯁꯨ ꯍꯟꯗꯛ ꯍꯟꯗꯛ ꯊꯣꯛꯑꯗꯤ ꯑꯩꯈꯣꯏꯅ ꯑꯃꯨꯛ ꯉꯜꯂꯂꯣꯏꯗꯅ ꯑꯗꯨꯅ ꯈꯔ ꯉꯟꯅ ꯐꯪꯕꯅꯤꯅ ꯍꯟꯗꯛꯅꯦ ꯑꯗꯨꯒ ꯊꯦꯡꯅ ꯆꯪꯒꯦꯅ ꯇꯧꯕ
ꯊꯥ ꯑꯃ ꯍꯦꯜꯂꯞ ꯂꯩꯕ꯭ꯔꯥ ꯅꯪꯅ
ꯍꯣꯏ ꯍꯟꯗꯛ ꯊꯥꯥꯁꯦ ꯇꯪꯈꯥꯏ ꯑꯃ ꯂꯩꯔꯅꯦ ꯑꯗꯣꯈ ꯇꯪꯈꯥꯏ ꯑꯃ ꯃꯊꯪ ꯊꯥ ꯑꯃ ꯐꯂꯦ ꯑꯗꯨꯒ ꯃꯊꯪ ꯊꯥ ꯑꯅꯤ ꯁꯨꯕ ꯀꯨꯝꯕꯗ
ꯑꯣ ꯊꯦꯡꯅ ꯑꯗꯨꯝ ꯆꯪ ꯌꯥꯕ꯭ꯔꯥꯕ ꯅꯣꯏ ꯍꯧꯕ
ꯆꯪꯕ ꯌꯥꯏꯑꯕ ꯑꯁꯤ ꯃꯃꯥꯡꯗꯗꯤ ꯆꯪꯕ ꯌꯥꯏꯕꯗꯣ ꯍꯟꯗꯛꯇꯤꯅꯦ ꯄꯩꯁꯥ ꯂꯧꯅꯦ ꯍꯥꯏꯌꯦ ꯈꯪꯗꯦ ꯑꯗꯣꯏꯁꯨ ꯍꯥꯏꯗꯤ ꯑꯩꯗꯣ ꯅꯥꯕꯩꯅꯦ ꯍꯥꯏꯖꯅꯔꯒ
ꯑꯣ ꯍꯣꯏ ꯍꯣꯏ
ꯅꯠꯇꯗꯤ ꯄꯩꯁꯥ ꯗꯃ ꯗꯃꯥ ꯂꯧꯏ
ꯎꯝ ꯑꯦꯞꯄꯤꯂꯤꯀꯦꯁꯟ ꯍꯦꯛꯇ ꯊꯖꯟꯂꯨ
ꯀꯋꯥꯏ ꯏꯔꯛꯄ꯭ꯔꯣ
ꯏꯔꯛꯑ
ꯑꯣ
ꯃꯩꯇꯩ ꯃꯇꯩ ꯋꯥꯔꯤꯣꯏ ꯋꯥꯔꯤ ꯁꯥꯟꯅꯅꯤꯅ ꯃꯩꯇꯩ ꯃꯛꯇ ꯃꯩꯇꯩꯃꯦꯛꯇ ꯋꯔꯤ ꯁꯟꯅꯗꯣꯏ ꯋꯔꯤꯁꯟꯅꯔꯕꯅꯤꯅ ꯃꯩꯇꯩꯃꯦꯛ ꯂꯣꯏ ꯈꯜꯍꯜꯂꯦ ꯑꯗꯨꯗꯣ ꯑꯃꯨꯛꯁꯨ ꯀꯔꯝꯕ ꯈꯟꯗꯣꯏꯅꯣ ꯈꯪꯗ꯭ꯔꯕ ꯑꯩꯗꯣ ꯑꯩ ꯑꯃꯕꯧ ꯇꯧꯗ꯭ꯔꯤꯕꯅꯤꯅ ꯑ ꯏꯃꯥꯟꯕꯤꯗ ꯍꯪꯉꯤꯕ ꯏꯃꯟꯅꯕꯤꯗꯣ ꯍꯜꯂꯛꯇ꯭ꯔꯤ ꯃꯦꯁꯦꯖ
ꯎꯝ
ꯑꯗ ꯑꯗꯨꯝ ꯈꯟꯖꯟꯈ꯭ꯔꯦ ꯑꯩ ꯍꯩ ꯇꯗꯤ
ꯎꯝ ꯑꯗꯨ ꯁꯨꯃꯥꯏꯅ ꯁꯨꯝ ꯃꯉꯥꯔ ꯁꯨꯃꯥꯏꯅ ꯁꯥꯗꯣꯏꯅꯤꯗ
ꯍꯣꯏ ꯃꯉꯥꯔꯣꯏ ꯊꯥꯟꯗꯣꯏꯅꯦ ꯃꯣꯏꯅ ꯀꯛꯇ꯭ꯔꯤ ꯐꯥꯎꯕ ꯍꯥꯏꯗꯤ ꯍꯧꯖꯤꯛ ꯃꯣꯏꯅ ꯃꯇꯣꯝꯇ ꯀꯛꯈꯤꯕꯗꯣ
ꯑꯥ
ꯑ ꯑꯗꯨꯃꯏ ꯀ ꯆꯠꯈ꯭ꯔꯅꯤꯗꯅ ꯑꯗꯨꯒ ꯑꯩꯅ ꯍꯧꯖꯤꯛ ꯍꯧꯖꯤꯛꯀꯤ ꯈꯟꯕꯗꯣ
ꯎꯝ
ꯑꯗꯨꯗꯣ ꯑꯃꯨꯛ ꯈꯜꯂꯅꯤꯗꯅ ꯑꯣꯞꯁꯟ ꯃꯌꯥꯝꯗꯣ
ꯎꯝ
ꯑꯗꯨ ꯍꯦꯛ ꯈꯟꯕ ꯂꯣꯏꯕꯒ ꯑꯩꯅ ꯑꯃꯨꯛ ꯇꯧꯔꯛꯑꯅꯤꯗꯅ
ꯎꯝ
ꯑꯗꯣ ꯋꯥꯔꯤ ꯑꯃꯨꯛ ꯁꯥꯟꯅꯔꯅꯤ ꯑꯗꯨꯃꯥꯏꯅ ꯑꯗꯨꯒꯤꯅꯦꯕ ꯑꯩꯅ ꯑꯩꯅ ꯄꯨꯡ ꯑꯃꯃꯨꯛ ꯀꯥꯏꯊꯣꯛꯑꯗꯤ ꯌꯥꯅꯤ ꯍꯥꯏꯗꯣ
ꯎꯝ
ꯄꯨꯡ ꯑꯃꯃꯨꯛ ꯀꯥꯏꯊꯣꯛꯑ ꯇꯧꯁꯦꯅ ꯍꯥꯏꯗ꯭ꯔꯣ ꯑꯗꯨ ꯑꯅ ꯏꯃꯕꯤ ꯍꯥꯏꯕ ꯂꯥꯏꯔꯤꯛ ꯄꯥꯗꯕ ꯃꯇꯝꯁꯦ ꯅꯪ ꯇꯧꯕꯤꯔꯤꯁꯦ ꯀꯩꯅꯣꯅ ꯑꯗꯨ ꯄꯩꯁꯥꯅꯤꯅꯦ ꯁꯤꯁꯨ ꯃꯔꯨꯅꯤꯅꯦ ꯇꯧꯔꯛꯕ
ꯑꯗꯨ ꯍꯥꯏꯗꯤꯅꯦ ꯎꯝ ꯑꯩꯅ ꯐꯪꯕꯗꯣ ꯆꯍꯨꯝ ꯐꯪꯉꯦ ꯈꯜꯂꯣꯕ ꯀꯣ ꯑꯩꯅ ꯑꯃꯨꯛ ꯅꯣꯏꯒꯤ ꯃꯅꯨꯡꯗ ꯌꯥꯎꯕ ꯃꯤ ꯅꯠꯇꯤ ꯅꯠꯇꯦꯕ ꯍꯥꯏꯗꯤ ꯃꯈꯥ ꯑꯣꯏꯔꯛꯇꯣꯏꯅ ꯑꯗꯣ ꯅꯣꯏ ꯅꯣꯡ ꯑꯃꯨꯛ ꯆꯥꯎꯐꯝ ꯊꯣꯛꯇꯕ꯭ꯔꯥ ꯀꯣ
ꯑꯗꯨꯅꯦ ꯑꯗꯨ ꯈꯟꯕꯅꯦ ꯑꯩꯁꯨ ꯑꯗꯨꯗꯣ ꯑꯩꯒꯤꯗꯤ ꯀꯩ ꯀꯌꯥꯅꯣ ꯈꯪꯗꯦꯕ ꯑꯩ ꯍꯥꯏꯗꯤ ꯎ ꯏꯃꯥꯟꯅꯕꯤꯁꯦ
ꯎꯝ
ꯃꯉꯣꯟꯗ ꯂꯣꯏ ꯊꯣꯛꯑꯝꯗꯣꯏꯅꯦꯕ ꯍꯥꯏꯗꯤ ꯀꯌꯥ ꯇꯥꯔꯦ ꯈꯣꯠꯂꯦꯗꯣ
ꯑꯣ
ꯑꯗꯨ ꯀꯌꯥ ꯇꯥꯔꯦ ꯈꯣꯠꯂꯦꯅꯣ ꯃꯥꯅ ꯍꯥꯏꯔꯛꯄ ꯑꯗꯨꯒ ꯑꯗꯨꯝ ꯀꯥꯟꯗ ꯐꯪꯕ ꯑꯃ ꯅꯠꯇ꯭ꯔꯒ ꯃꯥ ꯍꯥꯏꯁꯦ ꯃꯥꯅꯁꯨ ꯃꯥꯒꯤꯗꯁꯨ ꯑꯩꯅ ꯃꯤ ꯑꯃ ꯑꯅꯤꯗꯤ ꯄꯨꯊꯣꯛꯈꯤꯕ ꯃꯥ ꯃꯤ ꯁꯨꯗ꯭ꯔꯦꯅ
ꯎꯝ
ꯑꯗꯨ ꯄꯨꯊꯣꯛꯄꯤꯕꯒꯤ ꯀꯩꯅꯣ ꯇꯧꯕꯤꯒꯦ ꯃꯥꯅ ꯐꯪꯕꯗꯨꯗꯩ ꯈꯔ ꯈꯥꯏꯕꯤꯒꯦ ꯀꯥꯏꯅꯒ ꯍꯥꯏꯌꯦꯕ ꯑꯗꯨꯗ ꯀꯌꯥꯅꯋꯥꯗꯤ ꯈꯪꯗꯦ ꯍꯥꯏꯔꯛꯇꯦ ꯃꯥꯁꯨ
ꯑꯗꯨ ꯐꯪꯗꯤ ꯐꯪꯉꯝꯅꯤꯅ ꯍꯥꯏꯗꯤ ꯈꯦꯠꯅꯕ
ꯍꯣ ꯍꯣ ꯍꯣꯏ ꯑꯥ ꯑꯗꯨꯃꯥꯏꯅ ꯈꯔ ꯆꯥꯎꯔꯝꯗꯧ ꯇꯤꯃꯔ ꯑꯝꯇ ꯑꯩꯅ ꯍꯣꯏ ꯑꯗꯨꯒ ꯑꯩꯅ ꯅꯅꯥꯎꯄꯤꯗꯁꯨ ꯍꯥꯏꯌꯦꯕꯀꯣ
ꯑꯝ
ꯁꯥꯟꯅꯁꯦꯅ ꯑꯗꯨꯗ ꯃꯥꯁꯦ ꯁꯥꯟꯅꯁꯦ ꯍꯌꯦꯡ ꯁꯥꯟꯅꯁꯦꯅ ꯍꯥꯏꯕꯅꯦ ꯑꯁꯦꯡꯕꯩꯗꯤ ꯏꯕꯥꯅꯤ ꯁꯥꯟꯅꯩ ꯃꯇꯝꯁꯦ ꯃꯥꯒ ꯁꯥꯟꯅꯒꯗꯝꯅꯦꯕ ꯑꯗ ꯃꯥꯗꯣ ꯑꯣ ꯊꯕꯛ ꯑꯃ ꯑꯊꯨꯕꯒꯤ ꯂꯥꯛꯁꯜꯂꯛꯑꯦ ꯆꯠꯇ ꯌꯥꯗ꯭ꯔꯦ ꯑꯅ ꯃꯥꯏ ꯃꯍꯩꯁꯪꯗ ꯆꯠꯈꯤꯕꯅꯤ ꯅꯪ ꯅꯅꯥꯎꯄꯤꯗꯣ
ꯑꯦ ꯀꯩ ꯊꯕꯛ
ꯈꯪꯗꯦ ꯃꯣꯏ ꯃꯍꯩ ꯃꯍꯩꯁꯪꯗ ꯆꯠꯇ ꯌꯥꯗ꯭ꯔꯦ ꯃꯣꯏ ꯃꯍꯩꯁꯪꯗ ꯆꯠꯈꯤꯕꯅꯦ
ꯑꯣ
ꯃꯥꯒꯤ ꯃꯥꯍꯩꯁꯪꯗꯣ
ꯑꯣ ꯑꯩꯗꯤ ꯆꯠꯂꯝꯗꯦ ꯆꯥꯛ ꯍꯦꯛ ꯇꯣꯛꯄꯒ ꯇꯨꯝꯃꯝꯃꯗꯕꯅꯦ ꯍꯧꯖꯤꯛ ꯍꯥꯏ ꯆꯥꯛ ꯇꯣꯛꯄ ꯅꯠꯇꯦ ꯑꯌꯨꯛꯀꯤ
ꯎꯝ ꯎꯝ ꯑꯣ ꯑꯩꯗꯤ ꯅꯪ ꯂꯥꯏꯔꯤꯛ ꯄꯥꯗꯣꯏꯔꯕꯣ
ꯅꯠꯇꯤꯌꯦ ꯑꯌꯨꯛꯇꯗꯤ ꯌꯥꯝ ꯁꯥꯏꯌꯦꯦꯕ ꯁꯥꯕꯅꯤꯅ ꯄꯥꯐꯝ ꯆꯪꯗꯕꯗꯨ ꯑꯣꯏꯌꯦꯕꯀꯣ ꯑꯗꯒꯤ ꯆꯧꯀꯔꯤꯗꯒ ꯑꯗꯨꯅ ꯑꯍꯤꯡꯒꯨꯝꯕ ꯄꯥꯔꯗꯤ ꯑꯃꯨꯛ ꯆꯪꯉꯦꯕ ꯁꯥꯕ ꯐꯩꯌꯦꯕ ꯑꯗꯨꯅ ꯄꯨꯡ ꯇꯔꯥ ꯑꯗꯥꯏꯗꯩ ꯄꯥꯔꯒꯗꯤ ꯑꯅꯤ ꯑꯍꯨꯝꯐꯧ ꯑꯗꯨꯝ ꯄꯥꯏꯑꯦꯕ ꯍꯥꯏꯗꯤ ꯑꯌꯨꯛꯇ ꯄꯥꯕ ꯐꯪꯗ꯭ꯔꯃꯤꯅ ꯑꯗꯨꯅꯅꯦ ꯑꯌꯨꯛꯇ ꯇꯨꯝꯕ ꯍꯩꯅꯈ꯭ꯔꯦ ꯍꯥꯏꯕ ꯅꯨꯡꯗꯥꯡꯗ ꯇꯨꯝꯕ ꯍꯩꯅꯗ꯭ꯔꯦ ꯍꯥꯏꯕ
ꯑꯧ ꯑꯩꯁꯨꯅꯦ ꯍꯟꯗꯛ ꯃꯔꯛ ꯑꯩꯁꯨ ꯍꯧꯖꯤꯛꯀꯥꯟꯁꯦ ꯑꯌꯨꯛ ꯄꯥꯕꯗꯤ ꯆꯪꯗꯦꯕ ꯈꯪꯕ꯭ꯔꯥ
ꯎꯝ
ꯄꯥꯅꯤꯡꯗꯕꯁꯨ ꯇꯧꯋꯦꯕ ꯑꯗꯨꯝ ꯇꯨꯝꯅꯤꯡꯉꯒ ꯎꯔꯨꯝ ꯊꯥꯔꯨꯝ ꯇꯧꯔꯒ ꯑꯗꯨꯝ ꯂꯩꯕꯗꯣ
ꯍꯣꯏ ꯍꯣꯏ
ꯑꯗꯨꯒꯅꯦ ꯅꯨꯡꯊꯤꯟ ꯋꯥꯏꯔꯝ ꯈꯔ ꯉꯥꯛꯇꯪꯗꯨꯒ ꯑꯗꯨꯒ ꯃꯣꯏ ꯑꯩꯅ ꯑꯉꯥꯡ ꯇꯥꯛꯄꯗꯣ
ꯎꯝ
ꯑꯉꯥꯡ ꯇꯥꯛꯄ ꯀꯥꯟꯗꯗꯤ ꯑꯩꯁꯦ ꯂꯥꯏꯔꯤꯛꯁꯦ ꯌꯥꯝ ꯄꯥꯅꯤꯡꯉꯛꯑꯅꯤꯕ ꯑꯩꯒꯤ ꯂꯥꯏꯔꯤꯛꯁꯦ
ꯍꯝ
ꯃꯣꯏꯅ ꯃꯣꯏꯅ ꯄꯥꯕꯗꯨ ꯎꯔꯒ ꯑꯩ ꯁꯨꯃꯥꯏꯅ ꯄꯥꯅꯤꯡꯉꯛꯄ ꯑꯗꯨꯗꯨꯒ ꯑꯗꯨ ꯍꯜꯂꯛꯑꯀꯥꯟꯗꯗꯤ ꯑꯩꯗꯣ ꯋꯥꯔꯃꯤꯅ ꯑꯃꯨꯛ ꯄꯥꯅꯤꯡꯉꯔꯣꯏꯕ ꯑꯗꯨꯅ ꯑꯩꯉꯣꯟꯗ ꯃꯇꯝꯗꯤ ꯌꯥꯝ ꯃꯥꯡꯉꯦ ꯍꯧꯖꯤꯛ ꯑꯉꯥꯡ ꯇ ꯆꯠꯂꯤꯁꯦ ꯈꯪꯕ꯭ꯔꯥ ꯍꯥꯏꯗꯤ ꯑꯩꯗꯤ ꯅꯨꯡꯊꯤꯟ ꯋꯥꯏꯔꯝ ꯏꯪꯊꯔꯛꯄ ꯑꯗꯨꯋꯥꯏꯗ ꯑꯩꯁꯨ ꯄꯥꯏꯌꯦ ꯍꯥꯏꯗꯤ ꯄꯨꯡ ꯑꯅꯤꯗꯕ ꯍꯧꯔꯒ ꯄꯨꯡ ꯎꯝ ꯆꯥꯛ ꯆꯥꯗ꯭ꯔꯤ ꯐꯥꯎꯕꯒ ꯑꯗꯨꯝ ꯄꯥꯝꯉꯝꯃꯦ ꯑꯥ ꯃꯣꯏꯒꯤ ꯑ ꯆꯥꯛ ꯆꯥꯗ꯭ꯔꯤ ꯐꯥꯎꯕ ꯑꯗꯨꯝ ꯄꯥ ꯉꯝꯃꯤꯅꯤꯅ ꯅꯨꯡꯖꯤꯟꯗꯩ ꯄꯥꯕꯗꯨꯗꯤ ꯑꯗ ꯃ ꯌꯥꯝ ꯃꯥꯡꯉꯦꯕ ꯍꯧꯖꯤꯛ ꯑꯩ ꯁꯤ ꯆꯠꯂꯤꯁꯤ ꯆꯠꯅꯤꯡꯗ꯭ꯔꯕꯅꯦ
ꯑꯗꯨꯒꯅꯦ ꯁꯥꯃꯟꯕꯒꯤꯅꯦ ꯀꯩꯅꯣ ꯇꯧꯋꯦ ꯍꯣꯏꯗꯤ ꯍꯣꯏ ꯇꯗꯣ
ꯑꯥ ꯑꯥ ꯑꯥ ꯑꯗꯨꯅꯦ ꯍꯥꯏꯁ ꯑꯩꯈꯣꯏꯁꯨ ꯁꯤꯗ ꯍꯟꯗꯛ ꯇꯤ ꯑꯩꯈꯣꯏꯁꯨ ꯍꯥꯟꯅꯒ ꯍꯥꯏꯔꯨꯔꯗꯤ ꯁꯥꯒꯠꯂꯤꯅꯤꯗꯅ ꯅꯣꯏꯒꯤꯗꯣ ꯌꯧ
ꯍꯣꯏ ꯑꯗ ꯑꯩ ꯅꯣꯛꯅꯤꯡꯕꯁꯤꯗꯤ ꯌꯦꯡꯕ꯭ꯔꯥ ꯑꯩꯈꯣꯏ ꯅꯣꯛꯅꯩꯅꯦ ꯑꯩꯈꯣꯏꯗꯣ ꯑ ꯃꯔꯤꯒ ꯇꯔꯨꯛꯀ ꯑꯗꯨꯃꯥꯏꯅ ꯌꯧꯔꯦꯕ ꯍꯪꯕ ꯑꯗꯒꯤ ꯁꯥꯕꯁꯤ ꯕ ꯑꯗꯨ ꯅꯣꯏ ꯅꯍꯥꯟ ꯇꯒ ꯊꯥꯒꯠꯂꯛꯄ ꯍꯥꯏꯗꯤ ꯃꯅꯤꯄꯨꯔꯔꯤꯒꯤꯗ ꯑ ꯀꯩꯅꯣ ꯃꯩ ꯊꯥꯔꯒ ꯃꯩꯐꯧ ꯊꯥꯗꯦꯅ ꯀꯝꯄ꯭ꯂꯦꯟ ꯇꯧꯕꯩ ꯊꯥꯒꯠꯂꯛꯄ ꯑꯗꯨ ꯑꯗꯨ ꯀꯣꯟ ꯃꯔꯤ ꯔꯗ ꯗꯤꯀꯣ ꯍꯅꯣ ꯏ ꯂꯩ ꯏ ꯑꯗꯨꯝ ꯀꯩꯅꯣ ꯍꯣꯏ ꯑꯁ ꯃꯣꯏꯁꯦ ꯂꯑꯗꯤ ꯀꯩꯅꯣ ꯇꯧꯔꯅꯤ ꯇ ꯍꯥꯏꯅ
ꯑꯥ ꯑꯗꯨꯗꯥꯏꯁꯦ ꯑꯗꯣ ꯑꯩꯈꯣꯏꯗꯗꯤ ꯁꯥꯔꯕꯅꯦꯕ ꯁꯤꯁꯦ ꯑꯗꯨꯗꯨꯅ ꯑꯩꯈꯣꯏꯁꯨ ꯏꯁꯥꯗꯗꯤ ꯌꯥꯝ ꯅꯨꯡꯉꯥꯏꯇ꯭ꯔꯦꯕ
ꯎꯝ ꯏꯁꯥꯏ ꯅꯨꯡꯉꯥꯏꯇꯦ ꯊꯒꯠꯄꯗ
ꯄꯠꯂꯦ
ꯇꯃꯣꯏ ꯇꯔ
ꯈꯤꯇꯪ ꯍꯦꯟꯅꯧ ꯃꯥꯜꯂꯦ ꯃꯃꯥꯡꯒꯤꯗꯣ ꯕꯥꯔꯣ ꯊꯥꯋꯥ ꯃꯥꯅꯦꯦ
ꯑꯣ ꯑꯗꯨꯒ ꯁꯥ ꯀꯩꯅꯣ ꯇꯧꯋꯦ ꯅꯨꯡꯁꯤꯠꯇꯨꯁꯨ ꯁꯥꯕꯗ ꯁꯤꯠꯄꯒꯤꯀꯣ ꯃꯊꯛ ꯀꯁꯂꯦ ꯐꯃꯨꯡꯕꯗꯨ ꯃꯅꯨꯡꯗ ꯇꯨꯝꯕ ꯌꯥꯗꯦꯕ ꯉ ꯇꯔ ꯆꯣꯠꯄꯗ ꯑꯣꯏꯕ ꯍꯧꯖꯤꯛ ꯈꯣꯡꯒ꯭ꯔꯥꯎ ꯆꯠꯂꯤꯁꯦ ꯉꯥꯛꯇ ꯂꯨꯞꯄ ꯇꯣꯛꯑꯦꯕ ꯑꯗꯨꯅ ꯑꯩꯈꯣꯏꯗ ꯁꯥꯁꯨ ꯁꯤꯒꯗꯥ ꯍꯥꯏꯕ ꯑꯗꯒꯤ ꯁꯨꯃꯥꯏꯅ ꯑꯩꯈꯣꯏꯅ ꯑꯩꯅ ꯈꯜꯂꯤꯛꯅꯦꯕꯀꯣ ꯃꯤ ꯃꯄꯜꯣꯝꯗ ꯆꯠ